ꯍꯜꯂꯣ ꯍꯜꯂꯣ
ꯇꯥꯕ꯭ꯔꯣ
ꯑꯁ ꯌꯥꯝ ꯅꯪꯒꯤ ꯅꯈꯣꯟꯁꯦ ꯂꯥꯞꯅ ꯇꯥꯏꯌꯦ
ꯇꯥꯔꯕꯣ ꯍꯧꯖꯤꯛꯇꯁꯦ
ꯑꯣ ꯇꯥꯔꯦ ꯇꯥꯔꯦ
ꯀꯩꯗꯧꯔꯝꯃꯤꯅꯣ
ꯀꯔꯤꯁꯨ ꯇꯧꯗꯦ ꯑꯗꯨꯝ ꯍꯤꯞꯃꯒ ꯂꯩ ꯅꯪꯒꯤ
ꯍꯤꯞꯄꯒ ꯂꯩ ꯑꯩꯁꯨ ꯆꯞ ꯃꯥꯟꯅꯩ ꯍꯤꯞꯄ ꯂꯩ
ꯆꯠꯆꯔ ꯔꯕꯣ
ꯆꯥꯔꯦ ꯅꯪꯗꯤ ꯀꯩ ꯍꯗꯪ ꯆꯥꯔꯒꯦ
ꯑꯩꯈꯣꯏ ꯀꯩꯅꯣ ꯀ꯭ꯔꯣꯏꯂꯔ ꯆꯥꯔꯦ
ꯑꯩ ꯍꯥꯎꯕ ꯆꯥꯔꯦꯗ
ꯈꯪꯗꯦ ꯅꯣꯏꯗꯤ
ꯑꯩꯈꯣꯏꯗꯤ ꯉꯁꯤ ꯀꯥꯡꯍꯧꯒ ꯀꯥꯡꯁꯣꯏꯒ ꯆꯥꯔꯦ
ꯅꯣꯏꯅꯒꯤꯅ ꯍꯦꯅꯍꯥꯎꯋꯤꯏꯗ
ꯏꯁ ꯀꯣꯏꯂꯔꯒ ꯀꯩꯅꯣꯒ ꯀꯥꯡꯁꯣꯏꯒ ꯀꯅꯥꯅ ꯍꯦꯟꯅ ꯍꯥꯎꯒꯦ ꯑꯩꯈꯣꯏꯅ ꯍꯦꯟꯅ ꯍꯥꯎꯋꯦ ꯀꯩ ꯍꯥꯏ
ꯅꯪꯅ ꯊꯣꯡꯕ꯭ꯔꯥ
ꯊꯣꯡꯗꯦ
ꯏꯃꯥꯅ ꯑꯁ ꯅꯪꯁꯨ ꯅꯪꯁꯨ ꯊꯣꯡꯕ ꯇꯝꯃꯣꯅꯦ
ꯎꯝ ꯎꯝ ꯇꯝꯁꯤꯜꯂꯣ ꯍꯥꯏꯔ
ꯑꯩ ꯑꯩꯈꯣꯏꯁꯨ ꯑꯩꯈꯣꯏ ꯕꯕꯥꯒ ꯃꯃꯥꯒ ꯊꯣꯡꯉꯦ ꯃꯁꯤ ꯃꯕꯥꯅꯤ ꯊꯣꯡꯃꯤꯟꯅꯕꯅꯤ
ꯅ ꯍꯥꯏ
ꯍꯥꯥ
ꯅꯪ ꯅꯪꯅ ꯊꯣꯡꯉꯤꯔꯕ
ꯑꯩ ꯊꯣꯡꯗꯦ ꯑꯩꯈꯣꯏ ꯏꯃꯥꯒ ꯕꯕꯥꯒ ꯊꯣꯡꯉꯦꯕ ꯉꯁꯤ
ꯑꯣ ꯉꯁꯤꯗꯤ ꯔꯦꯁ ꯂꯩꯔꯦ
ꯔꯦꯁ ꯂꯩꯔꯦ ꯉꯁꯤꯗꯤ ꯉꯁꯤ ꯈꯛꯇꯅꯤꯗ ꯉꯁꯤ ꯈꯛꯇ ꯅꯠꯇꯦꯗ ꯑꯗꯨꯝ ꯔꯦꯁ ꯂꯩꯌꯦꯗ ꯃꯔꯛ ꯃꯔꯛꯇꯗꯤ ꯊꯣꯡꯉꯦ ꯑꯩꯁꯨ
ꯏꯁ ꯑꯗꯨꯒ ꯑꯩꯍꯟꯗ ꯍꯥꯏꯨꯕ ꯅꯪꯅ ꯅꯪꯅ ꯊꯣꯡꯉꯨ ꯌꯥꯗ꯭ꯔꯥꯅ
ꯌꯥꯕꯕꯨꯗꯤ ꯌꯥꯏ ꯑꯗꯣ ꯃꯣꯏꯅ ꯑꯗꯨꯝ ꯊꯣꯡꯉꯒꯦ ꯍꯥꯏꯕꯒꯤ ꯎꯄꯥꯏꯅꯤꯗꯨꯕꯒꯤꯅꯤꯗ
ꯎꯝ ꯑꯣ ꯅꯪꯅ ꯅꯪꯅ ꯍꯥꯏꯕꯤꯌꯨ ꯌꯥꯗ꯭ꯔꯥ ꯑꯩ ꯊꯣꯡꯒꯦꯅ
ꯑꯗꯨꯃꯛꯇꯤ ꯍꯥꯏꯅꯤꯡꯗꯦꯕ ꯑꯩꯁꯦ
ꯎꯝ ꯀꯩꯒꯤ ꯍꯥꯏꯅꯤꯡꯗ꯭ꯦꯔꯤꯕ ꯏꯃꯥ ꯕꯕꯥ ꯑꯗꯨꯗꯤ ꯋꯥꯔ ꯂꯥꯛꯑꯝꯅꯤ
ꯋꯥꯔꯤꯁꯤꯗ ꯑꯗꯨꯝ ꯌꯨꯝꯗ ꯂꯩꯔꯤꯕ ꯃꯤ ꯂꯣꯏꯅ ꯉꯁꯤꯗꯤ ꯅꯣꯡꯖꯨꯕ꯭ꯔꯥ ꯑꯁ ꯑꯩ ꯋꯥ ꯋꯥꯗꯦ ꯈꯪꯗꯦꯗ
ꯋꯥꯗꯦꯗ
ꯉꯁꯤ ꯅꯣꯡ ꯆꯨꯕ꯭ꯔꯥ ꯍꯧꯖꯤꯛ ꯅꯣꯡ ꯆꯨꯕ꯭ꯔꯥ ꯅꯣꯏ ꯅꯣꯏꯔꯣꯝꯗ
ꯅꯣꯡ ꯌꯥꯝ ꯀꯜꯂꯦ
ꯑꯦꯁ ꯍꯧꯖꯤꯛ
ꯎꯝ
ꯑꯩꯈꯣꯏ ꯌꯥꯝ ꯀꯟꯕꯗꯤ ꯑꯣꯏꯗꯦ ꯑꯗꯨꯗ ꯑꯗꯨꯝ ꯆꯨ ꯅꯣꯡꯗꯤ ꯈꯔꯗꯤ ꯇꯥꯏ
ꯑꯩꯈꯣꯏ ꯑꯁ ꯈꯨꯀꯟ ꯇꯤꯅ ꯀꯂꯤ
ꯀꯩꯀꯩ ꯍꯣꯠꯅꯔꯤꯒꯦ ꯅꯪꯗꯤ
ꯑꯩꯔꯥ ꯁꯥꯟꯅꯔꯤ ꯀ꯭ꯔꯤꯀꯦꯠ ꯁꯥꯟꯅꯔꯤ
ꯅꯨꯡꯉꯥꯏꯅꯦ ꯅꯣꯏꯗꯤ ꯌꯥꯝ ꯅꯨꯡꯉꯥꯏꯅꯦꯍꯥ
ꯑꯣꯏꯔꯣꯏꯗ ꯀꯗꯥꯏꯗꯒꯤ ꯑꯣꯏꯗꯣꯏꯅꯣ
ꯅꯣꯏꯅꯤ ꯒꯦꯝ ꯁꯟꯅꯔꯒ ꯑꯃꯨꯛꯀ ꯌꯨꯝꯗ ꯍꯜꯂꯒ ꯏꯃꯥꯅ ꯑꯃꯨꯛ ꯆꯥꯛ ꯊꯣꯡꯕꯗꯣ ꯑꯃꯨꯛ ꯆꯥꯔꯒ ꯒꯦꯝꯁꯅ ꯑꯃꯨꯛꯃꯨꯛ ꯆꯠꯂꯒ ꯑꯁ ꯅꯨꯡꯉꯥꯏ
ꯎꯝ ꯏꯃꯥ ꯏꯃꯥꯒꯤ ꯆꯥꯛꯇꯨꯗꯤ ꯅꯨꯡꯗꯥꯡꯇꯪꯅꯤ
ꯑꯣ ꯑꯗꯨ ꯑꯣꯏꯔꯁꯨ ꯒꯦꯝ ꯒꯦꯝꯒꯨꯝꯕꯁꯦ ꯌꯥꯝ ꯄꯥꯝꯃꯤꯗ ꯑꯩꯁꯨ ꯑꯩꯁꯨ ꯁꯥꯅꯕꯗꯤ ꯍꯩꯇꯕ ꯑꯗꯣ ꯁꯤꯅꯕꯁꯤꯡꯗꯨ ꯌꯦꯡꯉꯀꯣ ꯌꯥꯝ ꯆ ꯅꯨꯡꯉꯥꯏꯕ ꯌꯦꯡꯕ
ꯑꯗꯨꯝ ꯌꯦꯡꯉꯨꯅꯨ ꯑꯗꯨꯗꯤ ꯑꯩꯒꯤ ꯁꯥꯟꯅꯕ ꯌꯦꯡ ꯂꯥꯛꯑꯣ ꯀꯥꯏꯗꯧꯔꯒꯦ
ꯀꯩ ꯅꯨꯃꯤꯠꯇ ꯂꯥꯛꯑꯣ ꯍꯥꯏꯕ꯭ꯔꯥ
ꯑꯩ ꯍꯥꯏꯔꯛꯀꯦ ꯍꯌꯦꯡꯕꯨꯗꯤ ꯑꯣꯞ ꯑꯣꯞ ꯑꯣꯏꯔꯅꯤ ꯅꯣꯡ ꯇꯥꯕꯁꯤꯗ ꯀꯣꯏꯂꯥꯁꯇ ꯌꯥꯎꯕ꯭ꯔꯥ ꯁꯥꯟꯅꯕ ꯌꯥꯔꯗꯤ ꯐꯔꯦ
ꯎ ꯑꯁꯦꯡꯕ ꯂꯥꯛꯇꯣꯏꯅꯦꯀꯣ
ꯏ ꯑꯩꯗꯤ ꯂꯥꯛꯑꯣ ꯁꯤꯅꯤ
ꯍꯌꯦꯡ ꯍꯌꯦꯡꯁꯨ ꯑꯃꯨꯛꯀ ꯑꯦ ꯍꯌꯦꯡꯒꯤ ꯁꯟꯗꯦꯅꯤꯀꯣ ꯍꯌꯦꯡꯒꯤ ꯊꯣꯛꯑꯣꯏ
ꯍꯌꯦꯡꯂꯥ
ꯑꯥ
ꯍꯌꯦꯡ ꯆꯠꯀꯅꯤ ꯊꯣꯛꯀꯅꯤ
ꯍꯌꯦꯡ ꯑꯗꯨꯝ ꯁꯟꯗꯦ ꯑꯣꯏꯔꯁꯨ ꯑꯗꯨꯝ ꯊꯣꯛꯑꯒ ꯁꯥꯟꯅꯕꯅꯦ
ꯁꯟꯗꯦꯗꯤ ꯑꯗꯨꯝ ꯁꯥꯟꯅꯩ
ꯏꯁ ꯑꯗꯨꯗꯤ ꯅꯣꯏꯗꯤ ꯅꯣꯏꯗꯤ ꯔꯦꯁ ꯑꯝꯐꯥꯎ ꯂꯩꯔꯝꯃꯣꯏꯅꯦ ꯑꯗꯨꯗꯤ
ꯔ꯭ꯔꯦꯁꯇꯤ ꯑꯩꯈꯣꯏꯅ ꯇꯧꯕ ꯔꯦꯁꯇ
ꯇꯣꯏ ꯁꯟꯗꯦꯗꯗꯤ ꯌꯨꯝꯗ ꯂꯩꯕ ꯌꯥꯗ꯭ꯔꯣ
ꯁꯟꯗꯦꯗꯗꯤ ꯌꯨꯝꯗꯗꯣ ꯀꯣꯜ ꯃꯤꯅ ꯀꯩꯅꯣꯝꯃ ꯑꯗꯨꯝ ꯇꯧꯔꯛꯀꯅꯤ ꯑꯩꯉꯣꯟꯗ ꯂꯥꯛꯑꯣꯅ ꯁꯥꯟꯧꯔꯖꯦꯅ
ꯑꯁ ꯅꯣꯏ ꯅꯃꯥꯟꯅꯕ ꯑꯩꯈꯣꯏ ꯌꯥꯝ ꯂꯩꯕꯒꯤ ꯑꯣꯏꯔꯝꯅꯤ ꯅꯨꯡꯉꯥꯏꯔꯝꯒꯅꯤꯀꯣ
ꯏꯃꯥꯟꯅꯕ ꯂꯩ ꯑꯗꯨꯝ ꯌꯥꯝ ꯄꯥꯛꯅ ꯀꯩꯅꯣꯝꯅꯤ
ꯑꯣ ꯑꯩꯗꯤ ꯀꯔꯤꯁꯨ ꯇꯧꯗ꯭ꯔꯦꯅ ꯀꯣꯂꯦꯖ ꯂꯣꯏꯔꯒ ꯑꯗꯨꯝ ꯌꯨꯝꯗ ꯂꯩꯔꯒ ꯀꯔꯤꯁꯨ ꯇꯧꯅ ꯀꯔꯤꯁꯨ ꯇꯧꯗꯕꯤꯗ ꯑꯗꯨꯝ ꯂꯩꯔꯦ
ꯑꯣ ꯑꯇꯣꯞꯄ ꯍꯣꯠꯅꯧ ꯌꯥꯗ꯭ꯔꯣ
ꯍꯣꯠꯅꯅꯤꯡꯉꯥꯏꯁꯦ ꯑꯁ ꯅꯣꯏꯒꯨꯝꯅ ꯍꯩꯕ ꯅꯠꯇꯕ ꯑꯗꯨꯒꯤ ꯄꯥꯡꯕꯒꯤ ꯄꯪꯕ ꯑꯣꯏꯕꯒꯤꯀꯣ
ꯁꯤ ꯄꯪꯉꯦ ꯅꯪ ꯄꯪꯉꯦ ꯀꯅꯥꯅ ꯍꯥꯏꯔꯤꯕ
ꯑꯩꯅ ꯍꯥꯏꯔꯤꯁꯤꯗꯤ ꯍꯧꯖꯤꯛ
ꯎꯝ ꯄꯪꯉ ꯅꯨꯄꯤꯗ ꯄꯪꯉꯦꯅ ꯍꯥꯏꯔꯤꯁꯦ ꯑꯩ ꯍꯥꯏꯕꯗꯣ ꯑꯗꯨꯅꯤ ꯅꯨꯄꯥꯁꯤꯡꯅ ꯄꯪ ꯄꯉꯃꯣꯏ ꯑꯦꯗ ꯍꯦꯟꯟꯅꯁꯤ
ꯦꯔꯤꯒꯨꯝꯕ ꯀꯩꯒꯨꯝꯕ ꯅꯨꯄꯥꯅ ꯍꯦꯜꯂꯦꯗ ꯑꯗꯨꯝ ꯀꯩ ꯒꯦꯝꯁꯒꯨꯝꯕ ꯅꯨꯄꯥꯅ ꯂꯣꯏꯅ ꯍꯦꯟꯈ꯭ꯔꯦꯕ
ꯃꯤꯁ ꯑꯩꯗꯤ ꯅꯨꯄꯤꯅ ꯍꯦꯜꯂꯦ ꯍꯥꯏꯔꯒ ꯂꯣꯏꯅꯃꯛ ꯅꯨꯄꯤꯅ ꯍꯦꯜꯂꯤꯅꯤ ꯍꯧꯖꯤꯛꯀꯤꯗꯤ ꯄꯥꯕꯥꯗꯤꯀꯦ
ꯈꯪꯉꯦꯅ ꯑꯩ ꯑꯩꯅ ꯈꯟꯕ ꯉꯝꯗꯗꯤ ꯅꯨꯄꯥ ꯅꯨꯄꯥꯅ ꯍꯦꯜꯜꯂꯤꯦꯗ ꯑꯩꯁꯨ ꯅꯨꯄꯥ ꯑꯣꯏꯔꯗꯤꯀꯣ ꯁ꯭ꯄꯣꯔꯠꯁ ꯂꯥꯏꯟꯒꯨꯝꯕꯗ ꯀꯩꯒꯨꯝꯕꯗ ꯆꯠꯅꯤꯡꯉꯤ ꯑꯗꯣ ꯅꯪꯒꯤ ꯅꯪꯒꯤ ꯀꯩꯅꯣꯁꯦ ꯍꯥꯏꯛꯀꯨꯝꯕꯁꯦ ꯀꯌꯥ ꯀꯌꯥ ꯁꯨꯕꯔꯅꯦ
ꯑꯩ ꯍꯥꯏꯠꯁꯦ ꯌꯥꯝ ꯄꯪ ꯋꯥꯡꯗꯦ ꯐꯥꯏꯚ ꯐꯥꯏꯚ ꯐꯥꯏꯚ
ꯑꯣ ꯑꯩ ꯑꯩꯒꯤ ꯍꯥꯏ ꯑꯩꯒꯤ ꯍꯥꯏ ꯍꯥꯏꯌꯣꯔꯥ
ꯍꯥꯏꯔꯣ
ꯑꯩꯁꯨ ꯑꯩꯁꯨ ꯋꯥꯡꯃꯨꯁꯨ ꯑꯣꯏꯗꯦ ꯌꯥꯝ ꯅꯦꯝ ꯌꯥꯝ ꯅꯦꯝꯁꯨ ꯅꯦꯝꯗꯦꯗꯤ ꯍꯥꯏ ꯐꯥꯏꯚ ꯇꯨ
ꯑꯗꯨꯗꯤ ꯑꯩꯈꯣꯏ ꯂꯦꯡꯒꯥꯅꯤꯅꯦ
ꯑꯣ ꯑꯩꯕꯨ ꯅꯦꯝꯕꯗꯤ ꯅꯦꯝꯕꯗꯤ ꯅꯠꯇꯕ ꯋꯥꯡꯕꯁꯨ ꯅꯠꯇꯕ ꯑꯩꯁꯦ
ꯑꯗꯨꯗꯤ ꯑꯩꯈꯣꯏ ꯆꯞ ꯃꯥꯟꯅꯗ꯭ꯔꯣ ꯋꯥꯡꯕ ꯅꯦꯝꯕꯗꯤ
ꯎꯝ
ꯑꯩ ꯑꯩ ꯀꯩꯅꯣꯝ ꯐꯥꯏꯚ ꯇꯨ ꯑꯣꯏꯕ ꯃꯤ ꯑꯃ ꯂꯧꯅ ꯍꯥꯏ ꯍꯥꯏꯔꯤ ꯏꯁꯣꯔꯅ ꯀꯩꯗꯧꯅ ꯑꯩ ꯀꯥ ꯑꯃꯅ ꯍꯥꯏꯔꯝꯕꯅꯤ ꯐꯥꯏꯚ ꯇꯨ ꯋꯥꯡꯕ ꯍꯥꯏꯥꯏꯞꯇꯨ ꯋꯥꯡꯕ ꯃꯤ ꯑꯃꯒ ꯈꯪꯅꯧ ꯂꯧ ꯈꯪꯅꯔꯒꯥ ꯂꯨꯍꯣꯡꯉꯥꯅꯤ ꯍꯥꯏꯅꯤ
ꯌꯥꯔꯦꯗ ꯁꯤ ꯅꯨꯄꯥꯁꯦ ꯋꯥ ꯉꯥꯡꯕ ꯀꯌꯥꯝ ꯍꯩꯔꯝꯃꯤꯀꯣ
ꯍꯩꯔꯝꯃꯤ ꯑꯁꯦꯡꯕ ꯍꯥꯏꯔꯒ ꯋꯥ ꯉꯥꯡꯕ ꯍꯩꯔꯝꯃꯤ ꯍꯥꯏꯔ ꯋꯥꯏ ꯐꯥꯏꯚ ꯇꯨ ꯐꯥꯏꯚ ꯇꯨ ꯋꯥꯡꯕ ꯈꯣꯟꯁꯨ ꯋꯥꯔꯤ ꯁꯥꯟꯅꯕ ꯌꯥꯝ ꯍꯩꯕ ꯑꯗꯨ ꯂꯧꯑꯣꯅ ꯍꯥꯏꯌꯦ
ꯑꯗꯨ ꯑꯗꯨꯃꯛꯇꯤ ꯀꯅꯥ ꯑꯣꯏꯕ꯭ꯔꯅꯦ ꯑꯩꯗꯤ ꯈꯪꯗꯦ ꯋꯥꯔꯤ ꯁꯅꯕꯒꯨꯝꯕꯁꯦ ꯍꯩꯇꯦꯕ ꯑꯩꯁꯦ ꯄꯪꯕꯅꯦꯕ ꯋꯥꯔꯤ ꯁꯥꯟꯅꯕ ꯁꯨꯝꯕꯁꯦ
ꯋꯥꯔꯤ ꯁꯥꯟꯅꯕ ꯍꯩꯇ꯭ꯔꯁꯨ ꯀꯩꯁꯨ ꯀꯥꯏꯗꯦꯅ ꯍꯥꯏ
ꯋꯥꯔꯤ ꯁꯥꯟꯅꯕ ꯍꯩꯇ꯭ꯔꯁꯨ ꯀꯩꯁꯨ ꯀꯥꯏꯗꯦꯅ ꯍꯥꯏꯌꯦ ꯐꯥꯏꯚ ꯇꯨꯗꯤ ꯋꯥꯡꯒꯗꯕ꯭ꯔꯅ ꯍꯥꯏ ꯑꯗꯨꯗꯤ ꯑꯩ ꯑꯩꯒꯤꯗꯃꯛꯇ ꯆꯞ ꯆꯥꯔꯒ ꯊꯝꯂ
ꯔꯣꯃꯥꯟꯁ ꯌꯥꯝ ꯇꯧꯋꯦ ꯁꯤ ꯅꯨꯄꯥꯁꯦ ꯔꯣꯃꯥꯟ ꯌꯥꯝ ꯐꯥꯏ ꯃꯥꯂꯁꯤ ꯃꯥꯁꯤ
ꯑꯁ ꯑꯩ ꯔꯣꯃꯥꯟꯁꯀ ꯍꯩꯖꯗꯦꯗ ꯔꯣꯃꯥꯟꯁꯇꯤ ꯅꯤꯜꯅꯤ
ꯃꯤꯂꯅꯤ ꯃꯤꯂ ꯍꯩ ꯌꯥꯝ ꯍꯥꯏꯔꯤꯁꯤꯗꯤ ꯍꯧꯖꯤꯛ ꯍꯥꯏꯔꯤꯗꯣ
ꯑꯦ ꯑꯗꯨ ꯍꯥꯏꯕꯗꯤ ꯑꯩꯒꯤ ꯊꯃꯣꯏꯅꯨꯡꯗꯒꯤ ꯍꯥꯏꯕꯅꯦ ꯁꯤꯗꯤ ꯔꯣꯃꯥꯟꯁ ꯀꯗꯤ ꯇꯧꯕ ꯍꯩꯇꯦ ꯊꯥꯕꯜ ꯆꯣꯡꯕꯒ ꯌꯦꯡꯕꯒ ꯆꯠꯇ꯭ꯔꯣ ꯍꯥ
ꯍꯥ ꯑꯩ ꯀꯩꯁꯨꯏꯗꯌꯦ ꯇꯕꯔꯥ
ꯊꯥꯕꯜ ꯆꯣꯡꯕ ꯌꯦꯡꯕ
ꯅꯪꯒꯤ ꯅꯣ
ꯆꯥꯕ꯭ꯔꯣ ꯊꯥꯕꯜ ꯆꯣꯡꯕ ꯌꯦꯡꯕꯒ ꯆꯠꯇ꯭ꯔꯥ ꯍꯥꯏꯕ
ꯥꯏꯗꯦ
ꯇꯥꯕ꯭ꯔꯣ
ꯅꯦꯠꯋꯥꯛ ꯅꯨꯡꯉꯥꯏꯇꯦ ꯅꯪꯒꯤ
ꯍꯧꯖꯤꯛꯇꯤ ꯇꯥꯔꯕ ꯍꯥꯏꯕ ꯊꯥꯕꯜ ꯆꯣꯡꯕ ꯌꯦꯡꯕꯒ ꯆꯠꯇ꯭ꯔꯕ ꯊꯥꯕꯜ ꯆꯣꯡꯕ ꯆꯠꯂꯦ
ꯍꯣꯏ ꯆꯣꯡꯗꯤ ꯆꯣꯡꯗꯦ ꯑꯩꯗꯤ ꯍ ꯌꯦꯡꯒ ꯑꯃꯨꯛ ꯍꯟ ꯍꯟꯕ
ꯍꯥꯥ
ꯆꯣꯡꯕ ꯍꯩ ꯑꯩꯗꯤ ꯆꯣꯡꯕ ꯍꯩꯇꯦꯔꯥ ꯆꯣꯡꯁꯨ ꯆꯣꯡꯉꯅ ꯀꯝꯃꯣ ꯀꯃ ꯍꯩꯗꯣꯏꯅꯣ ꯎꯝ ꯆꯣꯡꯁꯨ ꯆꯣꯡꯗꯦ ꯑꯩꯡ ꯀꯩꯅꯣ ꯑꯩꯈꯣꯏꯒꯤ ꯑꯦꯛꯇ꯭ꯔꯦꯁ ꯑꯃ ꯂꯩꯅ ꯀꯩꯅꯣ ꯁꯨꯁꯤꯇ꯭ꯔꯥꯗꯣ
ꯑ
ꯇꯕꯔꯥ
ꯇꯥꯏꯌꯦ
ꯑꯗ ꯑꯗꯨꯣ ꯌꯦꯡꯕ ꯆꯠꯄ ꯃꯥ ꯂꯥꯛꯑꯦ ꯍꯥꯏꯅꯀꯣ ꯃꯥ ꯆꯣꯉꯝꯃꯦ ꯍꯥꯏꯅ ꯑꯩꯈꯣꯏꯗꯣ ꯌꯦꯡꯁꯤꯔꯥꯅ ꯊꯣꯛꯄ ꯏꯃꯥꯟꯅꯕꯤ ꯈꯒ ꯑꯩꯈꯣꯏ ꯒ꯭ꯔꯦꯖꯨꯦꯁꯟ ꯑꯣꯏꯔꯤꯉꯩꯗ ꯃꯥꯜꯂꯦ ꯐꯥꯔꯁꯠ ꯁꯦꯃꯤꯁꯇꯔꯗꯔ ꯀꯥꯎꯔꯦ
ꯑ
ꯑꯗꯣ ꯑꯗꯨꯒꯤ ꯃꯇꯝꯗ ꯑꯩꯈꯣꯏ ꯆꯠꯄ ꯌꯦꯡꯅꯤꯡꯉꯥꯏ ꯊꯣꯛꯄ ꯑꯗꯣ ꯁꯨꯁꯤꯇ꯭ꯔꯕꯨꯗꯤ ꯎꯔꯦ ꯑꯩꯈꯣꯏꯗꯤ ꯊꯕ ꯊꯕꯜ ꯆꯣꯡꯗꯕꯤꯗ ꯑꯃꯨꯛ ꯍꯜꯂꯦ
ꯑꯗꯨ ꯆꯣꯡꯉꯒ ꯑꯗꯨꯝ ꯑꯩꯒꯤ ꯑꯩꯒꯤ ꯋꯥꯔꯤ ꯑꯃ ꯂꯩꯔꯛꯀꯦꯁꯦ ꯊꯥꯕꯜ ꯆꯣꯡꯕꯒꯤ ꯑꯩꯁꯦ ꯑꯉꯥꯡ ꯑꯣꯏꯔꯤꯉꯩꯗ ꯀ꯭ꯂꯥꯁ ꯋꯥꯟ ꯇꯨ ꯑ ꯀ꯭ꯂꯥꯁ ꯋꯥꯟ ꯇꯨ ꯀꯥꯗ ꯉꯥꯏꯔꯤꯕ ꯑꯩꯁꯦ
ꯑꯣ
ꯀ꯭ꯂꯥꯁ ꯋꯥꯟ ꯇꯨ ꯀꯥꯕꯁꯤꯗ ꯑꯩꯁꯦ ꯍꯌꯦꯡꯁꯦ ꯑꯦꯛꯖꯥꯝ ꯂꯩꯕ ꯑꯩꯒꯤ
ꯑ
ꯍꯌꯦꯡꯈ ꯑꯦꯛꯖꯥ ꯌꯥꯝ ꯂꯩꯕꯁꯦꯗꯅ ꯁꯤꯁꯦ ꯍꯥꯏꯗꯤ ꯑꯉꯥꯡ ꯑꯣꯏꯔꯤꯉꯩꯗꯒꯤꯗꯤ ꯑꯉꯥꯡꯒꯤꯗꯤ ꯉꯟ ꯉꯟꯅ ꯇꯧꯤꯗꯅ ꯊꯥꯕꯜꯁꯦ ꯑꯍꯟꯒꯤꯅꯦꯕ ꯊꯦꯡꯅ ꯂꯥꯛꯇꯣꯏꯁꯦ ꯅꯠꯇ꯭ꯔꯥ ꯑꯗꯨ ꯉꯟꯅ ꯇꯗꯨꯗ ꯑꯩꯈꯣꯏ ꯃꯥꯅ ꯄꯨꯡ ꯃꯥꯄꯟ ꯃꯥꯄꯜꯐꯥꯎ ꯆꯣꯡꯉꯒ ꯂꯥꯛꯑꯣ ꯈꯣꯠꯂꯣꯅ ꯍꯥꯏꯔꯕ ꯑꯩꯁꯦ ꯑꯗ ꯑꯩꯅ ꯍꯣꯏ ꯍꯣꯏ ꯍꯥꯏꯅ ꯍꯌꯦꯡ ꯑꯦꯛꯖꯥꯝ ꯂꯩꯕꯅꯤꯅ ꯑꯩꯗꯣ ꯄꯨꯡ ꯇꯔꯥꯃꯥꯊꯣꯏ ꯇꯥꯔꯕ ꯍꯥꯏꯗꯤ ꯍꯣꯃꯣ ꯇ꯭ꯔꯥꯟꯖꯦꯟꯗꯔꯗꯣ ꯈꯪꯕ꯭ꯔꯥ
ꯎꯝ ꯐꯪ
ꯇꯥꯖꯦꯟꯗꯦ ꯇꯣ
ꯑꯥ
ꯇ꯭ꯔꯥꯟꯖꯦꯟꯗꯔꯗꯨꯅ ꯄꯥꯏꯔꯒ ꯇꯣꯡꯉꯦ ꯂꯩꯁꯥꯕꯤꯒꯨꯝꯕ ꯄꯥꯏꯔꯝꯃꯦꯕ ꯑꯗꯨꯒꯤ ꯃꯇꯨꯡꯗ ꯇ꯭ꯔꯟꯁ ꯒꯦꯟꯗꯔ ꯆꯣꯡꯁꯤ ꯆꯨꯅ ꯑꯗꯨꯗꯒꯤ ꯑꯩꯁꯦ ꯑꯩꯈꯣꯏ ꯃꯥꯅ ꯊꯥꯕꯜ ꯃꯐꯝꯗꯨꯗ ꯂꯥꯛꯑꯒ ꯑꯇꯩꯅ ꯊꯦꯡꯅ ꯄꯨꯡ ꯇꯔꯥꯃꯥꯊꯣꯏ ꯇꯥꯔꯦꯗꯅ ꯂꯤꯆꯩꯅ ꯁꯥꯟꯗꯥꯔꯦ
ꯎꯝ
ꯂꯤꯆꯩꯅ ꯁꯥꯟꯗꯔꯛꯏꯕ ꯑꯗꯨꯁꯨ ꯊꯥꯕꯜ ꯃꯐꯝꯗ